ꯍꯂꯨ ꯀꯩꯗꯧꯔꯤꯅꯣ ꯀꯔꯤ ꯇꯧꯕ꯭ꯔꯣ ꯇꯥꯕ꯭ꯔꯣ
ꯇꯥꯏꯌꯦ
ꯀꯔꯤ ꯇꯧꯕ꯭ꯔꯣ
ꯌꯥꯝ ꯇꯞꯄꯦ
ꯀꯔꯤ ꯇꯧꯔꯤꯅꯣ ꯀꯩꯗꯧꯕ꯭ꯔꯣ
ꯀꯩꯁꯨ ꯇꯥꯎꯗꯦ ꯅꯪꯗꯤ
ꯅꯣꯀꯅꯨꯅꯦ
ꯀꯩꯗꯧꯔꯤꯅꯣ ꯅꯪꯗꯤ
ꯐꯝꯃꯤꯌꯦ
ꯅꯣꯡ ꯆꯨꯕ꯭ꯔꯣ
ꯆꯨꯗꯦ ꯅꯣꯏꯔꯣꯝꯗ ꯆꯨꯕ꯭ꯔꯣ
ꯅꯣꯡ ꯆꯨꯕ ꯃꯥꯂꯦꯀꯣ
ꯆꯨꯗꯩ ꯅꯣꯏꯔꯣꯝꯗ ꯅꯣꯡ ꯆꯨꯕ꯭ꯔꯣ
ꯆꯨꯗꯦ ꯍꯣꯏ
ꯃꯅꯥꯎ ꯅꯨꯨꯄꯥꯗꯤ ꯂꯩꯕ꯭ꯔꯣ
ꯕꯤꯠꯇꯣ ꯌꯦꯉꯒꯂꯑꯃ
ꯃꯦꯔꯤꯛ ꯄꯥꯔꯣ ꯍꯥꯏꯔꯣꯅꯦ
ꯅꯣꯏ ꯈꯔ ꯍꯥꯏꯕꯤꯌꯣ ꯑꯩ ꯍꯥꯏꯕꯗꯣ ꯏꯟꯗꯦ ꯃꯥ
ꯅꯝꯕꯔ ꯂꯩꯇꯦꯅꯦ ꯑꯩ ꯍꯥꯏꯅ ꯍꯣꯔꯦꯟ ꯒꯦꯝꯗ ꯊꯦꯡꯅꯔꯗꯤ ꯍꯥꯏꯕꯤꯒꯦ ꯅꯣꯏ ꯔꯣꯝꯗ ꯀꯩꯩꯅꯣ ꯂꯩꯇꯕ꯭ꯔꯣ ꯚꯔꯥ ꯚꯔꯥ ꯂꯩꯕ ꯈꯪꯕ꯭ꯔꯣ ꯔꯦꯟ ꯔꯦꯟ
ꯈꯪ
ꯐꯪꯗꯦ ꯎꯝ
ꯅꯣꯏꯗꯤ ꯂꯩꯔꯝꯒꯅꯤ ꯊꯤ ꯑꯣ ꯄꯥꯛ ꯃꯄꯥꯟ ꯊꯣꯛꯇꯕꯒꯤ ꯈꯪꯗꯦ
ꯃꯄꯥꯟ ꯊꯣꯛꯇꯅ ꯀꯩꯗꯧꯕꯅꯣ
ꯑꯣꯏꯣꯏ ꯂꯥꯡꯕ ꯊꯣꯛꯄꯗꯣ
ꯍꯣꯏ ꯅꯪ ꯕꯖꯥꯔ ꯑꯇ ꯊꯣꯛꯂꯛꯇ꯭ꯔꯣ ꯑꯥ
ꯅꯪꯒꯤꯔꯣ
ꯑꯩꯒꯤꯅꯦ ꯅꯪ ꯍꯧꯖꯤꯛ ꯕꯔꯥ ꯂꯩꯔꯤꯗ ꯊꯥꯗ ꯀꯌꯥꯅꯣ ꯄꯩꯁꯥ
ꯂꯤꯁꯤꯡ ꯑꯅꯤꯒ ꯃꯥꯄꯜ
ꯆꯃꯥꯄꯜ
ꯆꯥꯃꯄꯟ
ꯇꯥꯡꯅ ꯌꯥ ꯃ
ꯅꯣꯏꯗꯤ
ꯂꯤꯁꯤꯡ ꯑꯍꯨꯝ ꯆꯥꯃꯉꯥ ꯎꯝ ꯎꯝ ꯆꯥꯛ ꯌꯦꯟꯁꯥꯡ ꯊꯣꯡꯗ꯭ꯔꯤꯕꯣ
ꯎꯝ ꯍꯥꯎꯗꯔꯤ
ꯐꯩꯅꯣ ꯑꯣꯊꯦꯅꯦ ꯎꯨꯡ ꯃꯉꯥ ꯆꯥꯗꯨꯔꯦ
ꯀꯩ ꯊꯕꯛꯅꯣ ꯅꯪ ꯇꯧꯔꯤꯗꯣ
ꯍꯂꯣ ꯇꯧꯗꯦꯗ
ꯇꯧꯕꯧꯕ ꯃꯥꯔꯦ
ꯁꯨꯝꯅ ꯁꯨꯝ ꯒꯥꯔꯤ ꯊꯧꯕꯅꯤꯅ ꯅꯪ ꯀꯩꯗꯣ ꯃꯥꯁꯇꯔ ꯇꯧꯔꯤꯗ ꯀꯥꯏꯗꯅꯣ
ꯑꯥ
ꯅꯪꯒꯤꯗꯣ ꯅꯪ ꯀꯗꯥꯥꯏꯗ ꯇꯧꯒꯦ ꯃꯁꯇꯔ ꯇꯧꯕꯗꯣ
ꯗꯤ ꯑ ꯑꯦꯝꯗ
ꯃꯁꯤ ꯀꯔꯤ ꯌꯦꯟꯁꯥꯡ ꯆꯥꯒꯦ
ꯑꯂꯨꯒꯥꯟ ꯀꯣꯄꯤ ꯆꯥꯏ ꯅꯣꯏꯗꯤ
ꯑꯥꯎ ꯌꯥꯅꯤꯡꯅꯦ ꯉꯥ ꯉꯥ ꯉꯥ ꯉꯥꯒꯨꯝꯕ ꯆꯥ ꯌꯥꯗ꯭ꯔꯣ
ꯅꯦꯠꯋꯔꯛꯁꯦ ꯅꯨꯡꯉꯥꯏꯇꯕ ꯃꯥꯜꯂꯦ ꯅꯪꯒꯤꯁꯦ
ꯅꯦꯠꯋꯥꯛꯇꯨ ꯅꯨꯡꯉꯥꯏꯌꯦ
ꯅꯪꯒꯤ ꯅꯦꯠꯋꯥꯛꯛꯇꯣ ꯀꯩꯅꯣ ꯅꯪꯒꯤ ꯈꯣꯟꯖꯦꯜꯗꯣ ꯔꯣꯕꯣꯠꯀꯤ ꯇꯥꯏꯞꯇ ꯉꯥꯡꯉꯦ ꯕ꯭ꯔꯤꯡ ꯕ꯭ꯔꯤꯡ ꯕ꯭ꯔꯤꯡ ꯌꯥꯎꯋꯦ
ꯑꯗꯨꯗꯤ ꯑꯩꯁꯨ ꯈꯪꯗ꯭ꯔꯦ
ꯀꯅꯥ ꯀꯅꯥ ꯂꯩꯔꯤꯅꯣ
ꯑꯩ ꯏꯃꯥꯟꯅꯕ ꯑꯃꯒ ꯒꯔꯤ ꯌꯥꯗꯕꯒꯤ ꯒꯥꯔꯤ ꯁꯦꯝꯃꯒ ꯂꯩ ꯅꯪ ꯅꯆꯦ ꯅꯆꯦ ꯍꯣꯏꯗ ꯑꯝꯇ ꯆꯠꯇ꯭ꯔꯣ
ꯑꯁ ꯑꯗꯨ ꯂꯩꯀꯥꯏꯗ ꯑꯩ ꯑꯗꯨ ꯂꯩꯀꯥꯏꯗ ꯑꯩ ꯂꯥꯛꯅꯤꯡꯗ꯭ꯔꯦ
ꯀꯔꯤꯒꯤꯅꯣ ꯀꯣꯏꯔꯛꯑꯣꯅꯦ
ꯈꯣꯏꯔꯛꯅꯤꯉꯥꯏꯁꯨ ꯀꯩꯅꯣ ꯏꯟꯇꯔꯦꯁꯇꯤꯡ ꯑꯣꯏꯕ ꯃꯐꯝꯁꯨ ꯂꯩꯇꯦ ꯅꯣꯏ ꯑꯗꯨꯋꯥꯏꯗ
ꯅꯪ ꯂꯩꯔꯤꯗꯣ ꯅꯅꯥꯎꯅꯨꯄꯥꯒ ꯅꯣꯏ ꯑꯅꯤ ꯈꯛꯇꯔꯣ ꯑꯣ ꯅꯅꯥꯎ ꯅꯨꯄꯥ ꯀꯩ ꯀꯣꯂꯦꯖꯗ
ꯑꯥ
ꯅꯅꯥꯎ ꯅꯨꯄꯥꯗꯤ ꯀꯩ ꯀꯣꯂꯦꯖꯇ ꯑꯦꯠꯃꯤꯁꯟ ꯇꯧꯈ꯭ꯔꯦ
ꯇꯗꯦ
ꯅꯅꯥꯎ ꯅꯨꯗꯣ ꯀꯩ ꯀꯣꯂꯦꯖꯇ ꯑꯦꯠꯃꯤꯁꯟ ꯇꯧꯒꯦꯕ
ꯗꯤ ꯑꯦꯝꯗ
ꯗꯤ ꯑꯦꯝꯗ
ꯗꯤꯑꯦꯝꯗ ꯑꯦꯃꯤꯁꯟ ꯑꯩꯅꯥ ꯇꯧꯕꯤꯈ꯭ꯔꯦ ꯅꯍꯥꯟꯗꯣ ꯑꯦꯖꯨꯀꯦꯁꯟ ꯑꯣꯅꯔꯁ
ꯑꯦꯖꯨꯀꯦꯁꯟ ꯗꯤ ꯑꯦꯝꯗ ꯀꯩꯅꯣꯒꯤ ꯚꯤ ꯑꯦꯁ ꯗꯕ꯭ꯂꯤꯎꯒꯨꯝꯕ ꯌꯥꯎꯗꯦꯀꯣ ꯌꯥꯎꯕ꯭ꯔꯣ
ꯌꯥꯎꯋꯦ
ꯑꯗꯨ ꯇꯧꯒꯗꯕꯅꯤꯅꯦ
ꯏꯁ
ꯕꯤ ꯑꯦꯁ ꯗꯕ꯭ꯂꯤꯌꯎꯁꯦ ꯐꯕꯅꯤꯅꯦ
ꯌꯥꯎ ꯌꯥꯎꯋꯦ ꯑꯗꯨ ꯑꯣꯏꯔꯁꯨ ꯀꯩꯅꯣ ꯌꯥꯝꯗꯕ ꯃꯥꯜꯂꯦ ꯑꯗꯨꯒꯤ ꯈꯪꯗꯦ ꯑꯩꯁꯨ
ꯕꯤ ꯑꯦꯁ ꯗꯕꯂꯤꯌꯨ ꯇꯧ ꯔꯗꯤ ꯐꯒꯗꯕꯅꯤ ꯅꯪ ꯌꯨꯝ ꯆꯠꯂꯣꯏꯗ꯭ꯔꯣ
ꯈꯪꯗꯦ ꯚꯦꯀꯦꯁꯟ ꯂꯩꯔꯗꯤ ꯆꯠꯀꯅꯤ ꯃꯇꯝꯗꯣ ꯌꯦꯡꯉꯒ ꯆꯠꯀꯅꯤ ꯖꯨꯂꯥꯏ ꯊꯥꯗ ꯚꯦꯀꯦꯁꯟ ꯂꯩꯅꯤꯕ ꯑꯩꯈꯣꯏꯗꯣ ꯎꯝ ꯑꯦꯛꯖꯥꯝ ꯍꯦꯛ ꯂꯣꯏꯕꯒ ꯚꯦꯀꯦꯁꯟ ꯂꯩꯔꯅꯦꯕ ꯀꯨꯏ ꯚꯦꯀꯦꯁꯟꯗꯣ ꯀꯩꯅꯣ ꯁꯥꯡꯗꯦ ꯌꯥꯝ ꯀꯩꯅꯣ ꯇꯧꯋꯦ ꯁ
ꯑꯦꯛꯖꯥꯝ ꯑꯦꯛꯖꯥꯝ ꯑ ꯗꯦꯠ ꯀꯌꯥꯗ ꯍꯧꯗꯣꯏꯅꯣ
ꯍꯥ
ꯑꯦꯛꯖꯝꯗꯨ ꯇꯥꯡ ꯀꯌꯥꯗꯒꯤ ꯍꯧꯗꯣꯏꯅꯣ
ꯐꯥꯔꯁ ꯋꯤꯛꯇ ꯖꯨꯂꯥꯏ ꯐꯥꯔꯁ ꯋꯤꯛꯇ ꯍꯧꯔꯅꯤ
ꯑꯁ ꯇꯨꯝꯅꯤꯡꯉꯦꯗ ꯅꯣꯏ ꯅꯥꯎꯄꯥꯈꯣꯏꯗꯤ ꯀꯣꯂꯦꯖ ꯀꯥꯕ ꯍꯧꯗ꯭ꯔꯤꯕꯣ
ꯍꯧꯗ꯭ꯔꯤꯌꯦ ꯊꯕꯛ ꯊꯤꯕꯤꯌꯣ ꯃꯥꯒꯤ ꯈꯔ ꯂꯥꯏꯕ
ꯀꯣꯂꯦꯖ ꯀꯥꯕ ꯍꯧꯔꯗꯤ ꯀꯃꯥꯏꯅ ꯊꯕꯛ ꯆꯠꯇꯣꯏꯅꯣ ꯍꯦ
ꯀꯨꯔꯦꯁ ꯀꯥꯕ ꯍꯔꯗꯤꯃꯨꯛ ꯄꯣꯛꯄꯑꯕ
ꯍꯥ
ꯄꯥꯔꯠ ꯇꯥꯏꯝꯒꯨꯝꯕꯗꯣ ꯊꯤꯕꯤꯌꯣ ꯍꯥꯏꯕꯅꯦꯕ
ꯃꯥ ꯀꯣꯂꯦꯁ ꯆꯠꯄ ꯀꯣꯂꯦꯁ ꯆꯠꯄ ꯍꯧꯔꯗꯤ ꯀꯃꯥꯏ ꯊꯕꯛ ꯆꯠꯇꯣꯏꯅꯣ
ꯀꯣꯂꯦꯖ ꯆꯠꯄ ꯍꯧꯔꯗꯤ ꯑꯗꯨꯝ ꯇꯣꯛꯑꯦ ꯗꯅ
ꯀꯣꯂꯦꯖ ꯀꯔꯝꯀꯥꯟ ꯍꯧꯗꯣꯏꯕ ꯍꯧꯔꯃꯝꯅꯤꯗ ꯖꯨꯂꯥꯏꯒꯨꯝꯕꯗ ꯑꯣꯒꯁ
ꯈꯪꯗꯦ ꯑꯗꯨꯁꯨ ꯁꯤꯌꯣꯔ ꯑꯣꯏꯗꯦ ꯅꯍꯥꯟꯗ ꯊꯕꯛ ꯇꯧꯔꯣ ꯇꯧꯔꯣ ꯍꯥꯏꯕꯅꯦ ꯃꯥꯗꯣ ꯀꯔꯤꯅꯣ ꯈꯪꯗꯦ ꯑꯗꯣ ꯃꯅꯥꯀꯇ ꯑꯗꯨꯝ ꯀꯣꯜ ꯗꯤ ꯑꯗꯨꯝ ꯐꯝꯔꯒ ꯂꯩ
ꯂꯥꯏꯔꯤꯛ ꯄꯥꯍꯜꯂꯣ ꯂꯥꯏꯔꯤꯛ ꯄꯥꯍꯜꯂꯣ ꯀꯔꯤ ꯈꯥꯗꯥꯡ ꯅꯣꯅꯦ ꯅꯪꯗꯤ ꯋꯥꯔꯜ ꯀꯞ ꯌꯦꯡꯗ꯭ꯔꯣ ꯉꯔꯥꯡ
ꯌꯦꯡꯗꯦ ꯌꯦꯡꯗꯦ ꯏꯟꯇꯔꯦꯁ ꯌꯥꯎꯗꯦ ꯑꯩ
ꯕꯣꯜ ꯌꯦꯡꯒꯗꯕꯅꯤꯅꯦ
ꯅꯦꯠ ꯄꯦꯛꯁꯨ ꯌꯥꯎꯗꯦ ꯌꯦꯡꯅꯤꯡꯉꯥꯏ ꯅꯦꯠꯄꯦꯛ ꯌꯥꯝ ꯂꯩꯔꯗꯤ ꯌꯦꯡꯗꯣꯏꯕ
ꯅꯪꯒꯤ ꯐꯥꯏ ꯔꯤꯌꯥꯂꯤꯟꯇꯦ ꯅꯠꯇ꯭ꯔꯣ
ꯐꯥꯏꯕ ꯖꯤ ꯑꯣꯏꯔꯁꯨ
ꯁꯤꯝ ꯁꯤꯝ ꯐꯥꯏꯚ ꯖꯤ ꯑꯣꯏꯗꯕꯒꯤ ꯑꯣꯏꯔꯝꯒꯅꯤ ꯅꯦꯠꯄꯦꯛꯇꯨ ꯑꯟꯂꯤꯃꯤꯇꯦꯠ ꯑꯣꯏꯗꯦꯕ
ꯅꯪ ꯒ꯭ꯔꯦꯖꯨꯋꯦꯁꯟꯗꯣ ꯀꯔꯤ ꯑꯣꯅꯔꯁꯅꯣ ꯇꯣ ꯂꯧꯔꯤꯗꯣ
ꯍꯥꯥ
ꯒ꯭ꯔꯦꯖꯨꯌꯦꯁꯟꯗꯣ ꯅꯥꯡ ꯀꯣꯂꯦꯖꯇꯣ ꯖꯨꯂꯣꯖꯤꯔꯣ ꯅꯪ ꯂꯧꯔꯤꯗꯣ ꯅꯪꯒꯤ ꯑꯣꯅꯔꯁꯗꯨ
ꯏꯪꯂꯤꯁ ꯅꯦ
ꯍꯥ
ꯏꯪꯂꯤꯁ
ꯏꯪꯂꯤꯁ
ꯑ ꯏꯪꯂꯤꯁ ꯂꯧꯔꯒ ꯍꯧꯖꯤꯛ ꯃꯊꯥ ꯁꯥꯔꯤꯅꯤ
ꯏꯪꯂꯤꯁ ꯂꯧꯔꯗꯤ ꯐꯔꯦ
ꯍꯔꯦ ꯑꯃꯨꯛ ꯇꯧꯔꯛꯑꯣ ꯅꯪ
ꯐꯔꯦ ꯐꯔꯦ ꯑꯗꯨꯗꯤ ꯑꯩ ꯊꯝꯃꯒꯦ ꯀꯣ
ꯎꯝ ꯇꯥꯕꯣ
ꯊꯝꯃꯒꯦ ꯊꯝꯃꯒꯦ ꯇꯕ꯭ꯔꯨ